ꯇꯥꯔꯦ ꯇꯥꯔꯦ ꯀꯩꯗꯧꯔꯝꯃꯤꯅꯣ
ꯑꯣ ꯑꯩꯁꯦ ꯏꯔꯨꯖ ꯂꯣꯏꯕꯒ ꯑꯗꯨꯝ ꯀ꯭ꯔꯤꯝ ꯀꯩꯀꯥ ꯈꯔ ꯇꯩꯁꯤꯜꯂꯝꯕꯅꯦ ꯑꯗꯣ ꯅꯣꯏꯄꯥ ꯉꯁꯥꯢ ꯊꯕꯛ ꯆꯠꯇ꯭ꯔꯕꯣ ꯀꯃꯥꯏꯅ ꯇꯧꯒꯦ
ꯑꯩꯈꯣꯏ ꯕꯗꯣ ꯊꯕꯛ ꯊꯕꯛꯇꯤ ꯂꯩꯌꯦꯕ ꯑꯗꯨ ꯃꯣꯏ ꯉꯁꯤꯒꯤ ꯊꯕꯛ ꯇꯧꯗ꯭ꯔꯤꯀꯥꯟꯗ ꯑꯩꯈꯣꯏꯒꯤ ꯃꯣꯏꯒꯤ ꯁꯤꯖꯤꯟꯅꯒꯗꯕ ꯈꯨꯠꯁꯨ ꯈꯨꯠꯂꯥꯏ ꯄꯥꯡꯈꯠꯄꯅ ꯇꯧꯋꯦꯕꯀꯣ ꯑꯗꯨ ꯇꯧꯕꯒꯤ ꯆꯠꯈꯤꯕ ꯆꯥꯛꯇꯤꯁꯤꯗ ꯆꯥꯔꯗꯧꯕ ꯑꯗꯨ ꯉꯥꯛꯇꯪ ꯂꯩꯔꯗꯤ ꯍꯜꯂꯛꯑꯅꯤ ꯑꯗꯨꯒ ꯆꯥꯛ ꯏꯁꯤꯡ ꯑꯗꯨꯝ ꯆꯥꯔꯅꯤ ꯑꯗꯨ ꯑꯩ ꯉꯁꯥꯏ ꯅꯪꯉꯣꯟꯗ ꯀꯩꯅꯣꯝ ꯍꯥꯏꯒꯦ ꯇꯧꯕꯅꯤꯅꯦ ꯑꯩ ꯉꯁꯤꯁꯨ ꯀꯣ ꯁꯥꯏ ꯋꯥꯥꯀꯤꯡ ꯆꯠꯄ ꯍꯂꯛ ꯗ ꯉꯥ ꯌꯥꯝ ꯐꯅꯍꯧ ꯏꯕ ꯉꯥꯗꯨ ꯌꯥꯝ ꯐꯅꯤꯡꯕ ꯍꯥꯏꯇꯥꯔꯦ ꯑꯗꯒꯤ ꯒꯤ ꯃꯣꯏꯅꯒ ꯆꯤꯡꯕ ꯀꯥꯟꯗ ꯑꯩꯈꯣꯏꯒꯤ ꯈꯔ ꯈꯔ ꯂꯥꯛꯄ ꯑꯗꯣ ꯉꯁꯥꯏ ꯑꯩꯈꯣꯏꯅ ꯂꯝꯕꯤ ꯃꯌꯥꯗ ꯊꯣꯡ ꯃꯌꯥꯝ ꯑꯃ ꯂꯩꯌꯦꯕꯀꯣ ꯀꯣ ꯑꯗꯨꯗ ꯅꯨꯄꯥ ꯑꯃꯅ ꯉꯥ ꯌꯥꯝ ꯂꯥꯛꯍꯧꯕꯅꯦꯍꯦ ꯉꯥ ꯌꯥꯝ ꯂꯥꯛꯍꯧꯕꯅꯦꯍꯦ ꯑꯗꯨꯗꯣ ꯉꯥ ꯐꯥꯅꯔꯣ ꯉꯥ ꯐꯥꯅꯔꯣ ꯑꯗꯨꯃꯥꯏꯅ ꯇꯧꯋꯦꯕꯀꯣ ꯑꯗꯨꯒ ꯍꯜꯂꯛꯀꯥꯟꯗ ꯅꯨꯄꯤ ꯑꯃꯅ ꯍꯥꯏꯗꯤ ꯃꯣꯏ ꯀꯩꯅꯣꯗ ꯄꯥꯇ꯭ꯔ ꯑꯃꯗ ꯍꯥꯞꯄꯒ ꯉꯥꯗꯣ ꯇꯞ ꯌꯥꯝꯃꯦꯕ ꯍꯥꯏꯕꯗꯤ ꯑꯩꯈꯣꯏ ꯉꯥꯈꯥ ꯌꯥꯎꯔꯦ ꯐꯕꯨꯡ ꯉꯥ ꯌꯥꯎꯔꯦ ꯉꯥꯁꯦꯞ ꯌꯥꯎꯔꯦ ꯑꯗꯒꯤ ꯑꯩꯈꯣꯏ ꯉꯥꯃꯨꯗ ꯅꯥꯏꯔꯣꯟ ꯉꯥꯃꯨꯗꯣ ꯑꯗꯨꯒꯨꯝꯕꯗꯣ ꯌꯥꯎꯔꯦ ꯑꯗꯒꯤ ꯀꯩꯅꯣꯁꯨ ꯌꯥꯎꯕ ꯃꯥꯜꯂꯦ ꯀꯩ ꯍꯥꯏꯒꯔꯦ ꯑꯩꯈꯣꯏꯒꯤ ꯉꯥꯀꯤ ꯆꯧ ꯈꯔ ꯌꯥꯎꯋꯦ ꯑꯗꯩ ꯉꯥꯆꯤꯛ ꯃꯆꯥ ꯈꯔ ꯈꯔ ꯌꯥꯎꯋꯦ ꯑꯗꯨꯝ ꯆꯥꯅꯤꯡꯕꯗꯣ ꯃꯥ ꯉꯁꯥꯏꯗꯣ ꯌꯣꯜꯍꯧꯋꯦꯕꯀꯣ ꯑꯩꯅ ꯑꯩꯈꯣꯏꯅ ꯒꯥꯔꯗꯦꯟ ꯑꯃ ꯂꯩꯕ ꯌꯨꯝ ꯌꯧꯔꯛꯄ ꯀꯥꯟꯗ ꯃꯥꯅ ꯇꯦꯡ ꯀꯣꯠꯂ ꯒꯤꯂꯥꯁꯂ ꯑꯃ ꯊꯤꯕ ꯆꯠꯈꯤꯕꯅꯦꯕ ꯑꯗꯨꯗ ꯍꯥꯞꯄꯒ ꯌꯣꯟꯗꯣꯏꯅꯤꯅ ꯒ꯭ꯂꯥꯁꯇ ꯑꯣꯜꯂ ꯑꯣꯜꯂꯒ ꯑꯗꯨꯝ ꯄꯩꯁꯥ ꯀꯩꯁꯨ ꯌꯥꯎꯔꯛꯗ꯭ꯔꯕꯅꯤꯅꯀꯣ ꯍꯥꯏꯗꯤ ꯑꯩꯈꯣꯏꯅꯗꯤ ꯄꯩꯁꯥꯗꯨ ꯐꯣꯟꯗ ꯀꯩꯗꯗꯤ ꯀꯥꯞꯄ ꯌꯥꯕ ꯑꯗꯨ ꯑꯣꯏ ꯇꯥꯔꯁꯨ ꯃꯣꯏꯗꯤ ꯑꯃꯨꯛ ꯍꯩꯇꯕꯅꯤꯅ ꯑꯗꯨꯝ ꯍꯥꯏꯗꯕꯤꯗ ꯑꯗꯨꯝ ꯂꯧꯅꯤꯡ ꯂꯧꯅꯤꯡꯅ ꯆꯥꯅꯤꯡ ꯆꯥꯅꯤꯡ ꯑꯗꯨꯝ ꯂꯥꯛꯈ꯭ꯔꯦ ꯌꯨꯝꯗ
ꯍꯣ ꯑꯗꯨꯅꯦ ꯑꯗꯨ ꯉꯥ ꯍꯥꯏꯔꯒ ꯉꯥꯀꯤꯖꯧꯒ ꯍꯥꯏꯗꯨꯗꯤ ꯍꯣꯏ ꯃꯔꯛ ꯑꯃꯕꯨꯗꯤ ꯐꯪꯉꯨꯗ꯭ꯔꯕꯅꯦ ꯑꯗꯣ ꯍꯧꯖꯤꯛꯄꯨꯗꯤ ꯑꯃꯨꯛ ꯈꯤꯇꯪꯕꯨꯗꯤ ꯐꯪꯕꯅꯦ ꯉꯥꯀꯤꯖꯧꯗꯣ ꯌꯥꯝ ꯍꯥꯎꯕꯅꯦꯕ ꯑꯩꯈꯣꯏꯒꯤ ꯃꯔꯝ ꯃꯅꯝꯒ ꯌꯥꯝ ꯅꯨꯡꯁꯤꯕꯗꯣ ꯃꯔꯨꯁꯨ ꯊꯣꯏꯅ ꯌꯥꯎꯗꯕ ꯑꯗꯒꯤ ꯉꯧꯔꯒ ꯆꯥꯕꯗꯣ ꯌꯥꯝ ꯍꯥꯎꯕꯗꯣ ꯑꯣꯏꯕꯅꯦꯕ ꯑꯗꯨꯒꯤ ꯉꯥꯀꯦꯖꯧꯒꯨꯝꯕꯁꯦ ꯉꯥꯆꯦꯛꯁꯨ ꯑꯗꯨꯝ ꯍꯥꯎꯕꯅꯦ ꯑꯗꯣ ꯍꯧꯖꯤꯛꯀꯥꯟ ꯇꯨꯔꯦꯟ ꯉꯥꯁꯦ ꯀꯌꯥꯝ ꯀꯨꯏꯔꯒꯦ ꯁꯨꯃꯥꯏꯅ ꯐꯥꯅꯔꯛꯏꯁꯤꯕꯣ
ꯐꯥꯕꯁꯤ ꯀꯨꯏꯔꯤꯗ ꯑꯩꯈꯣꯏꯒꯤ ꯇꯨꯔꯦꯟꯉꯥꯁꯦ ꯑꯩꯈꯣꯏꯒꯤ ꯅꯣꯡꯁꯦ ꯑꯩꯈꯣꯏꯒꯤ ꯑꯩꯈꯣꯏ ꯃꯔꯨꯔꯣꯝꯗ ꯇꯥꯕ ꯍꯥꯏꯇꯥꯔꯦ ꯑꯩꯈꯣꯏ ꯁꯋꯥꯏ ꯇꯥꯕ ꯀꯥꯟꯅꯗꯦꯕꯀꯣ ꯃꯔꯨꯔꯣꯝꯗ ꯑꯁꯦꯡꯕ ꯀꯨꯝꯒꯤ ꯅꯣꯡ ꯂꯥꯛꯄ ꯀꯥꯟꯗ ꯇꯥꯕꯁ ꯃꯔꯣꯝꯗꯣ ꯇꯥꯒꯅꯦꯕ ꯃꯔꯨꯔꯣꯝ ꯇꯥꯕ ꯀꯥꯟꯗ ꯑꯩꯈꯣꯏꯒꯤ ꯑꯁꯣꯝ ꯅꯥꯀꯟꯗꯒꯤ ꯑꯣꯏꯅ ꯂꯩꯉꯥꯡ ꯀꯩ ꯀꯩ ꯃꯌꯥꯝ ꯆꯦꯟꯊꯔꯛꯑꯒ ꯍꯥꯏꯕꯗꯤ ꯑꯍꯥꯟꯕ ꯂꯩꯉꯥꯡ ꯇꯥꯔꯛꯄꯩꯁꯦ ꯉꯥ ꯃꯣꯏꯁꯦ ꯃꯀꯣꯛ ꯉꯥꯎꯕꯖꯥꯠꯅꯤ ꯃꯀꯣꯛ ꯉꯥꯎꯕꯖꯥꯠꯅꯦ ꯍꯥꯏꯗꯤ ꯃꯌꯥꯏꯗ ꯆꯦꯟ ꯇꯥꯔꯒꯗꯤ ꯃꯥꯒꯤ ꯏꯔꯩꯁꯨ ꯀꯜꯂꯦ ꯑꯗꯒꯤ ꯀꯩꯅꯣꯁꯨ ꯇꯧꯕꯅꯤꯅ ꯃꯩꯁꯨ ꯎꯗꯕꯅꯤꯅ ꯃꯇꯥꯏ ꯃꯇꯥꯏꯗ ꯂꯣꯏꯅ ꯍꯥꯏꯖꯤꯜꯂꯛꯀꯅꯦꯕꯀꯣ ꯃꯇꯥꯏ ꯃꯇꯥꯏꯗ ꯑꯗꯨ ꯃꯥꯏ ꯍꯥꯏꯖꯤꯜꯂꯛꯄ ꯃꯇꯝꯗ ꯉꯥꯁꯦ ꯑꯗꯨꯝ ꯌꯥꯝ ꯐꯥꯅꯕꯗꯣ ꯑꯍꯥꯟꯕꯒꯤ ꯂꯩꯉꯥꯡ ꯇꯥꯔꯛꯄꯁꯦ ꯑꯗꯨꯀꯥꯟꯗ ꯌꯥꯝ ꯐꯅꯩꯑꯕꯀꯣ ꯑꯗꯩ ꯁꯨꯝ ꯈꯔ ꯀꯨꯏꯈ꯭ꯔꯗꯤ ꯍꯩꯅꯕꯒꯤ ꯑꯗꯨ ꯃꯣꯏꯁꯨ ꯍꯩꯅꯈꯤꯕꯒꯤ ꯑꯗꯨꯃꯥꯏꯅ ꯇꯧꯔꯒ ꯉꯥ ꯐꯥꯕ ꯈꯔ ꯋꯥꯠꯂꯦꯕ ꯑꯗꯨꯅ ꯃꯤꯅ ꯍꯦꯛꯇ ꯂꯩꯉꯥꯡ ꯇꯥꯔꯛꯄ ꯂꯩꯉꯥꯡꯒꯤꯁꯤꯡ ꯆꯦꯜꯂꯛꯄ ꯁꯨꯃꯥꯏꯅ ꯇꯧꯕꯔ ꯀꯥꯟꯗ ꯃꯤ ꯃꯌꯥꯝꯁꯦ ꯍꯦꯛꯇ ꯀꯩ ꯍꯥꯏꯅꯤ ꯃꯥꯒꯤ ꯂꯩꯖ ꯂꯩꯖꯕ ꯏꯟ ꯈꯪꯗꯦ ꯀꯩ ꯈꯪꯗꯦ ꯄꯅ ꯄꯨꯅꯔꯒꯀꯣ ꯉꯥꯁꯦ ꯑꯗꯨꯝ ꯐꯥꯅꯕ ꯇꯧꯋꯦꯕꯀꯣ ꯑꯗꯨ ꯑꯗꯨꯃꯥꯏꯅ ꯇꯧꯋꯦ
ꯑꯣ ꯑꯗꯨꯅꯦ ꯉꯁꯤ ꯁꯤꯒꯤ ꯀꯩꯅꯣ ꯀꯣ꯭ꯔꯞ ꯀꯣꯔꯣꯛ ꯇꯧꯗꯨꯅ ꯇꯕ꯭ꯔꯣ ꯀꯩꯅꯣ ꯅꯪ ꯀꯣꯠꯇꯣꯛ ꯀꯣꯠꯇꯣꯛ ꯊꯧꯏꯗꯨꯕꯨ
ꯂꯩꯕꯅꯦ
ꯑꯣ ꯑꯗꯨꯅꯦ ꯉꯁꯥꯏꯒꯤ ꯏꯁꯤꯡꯗꯨꯗꯤ ꯌꯥꯝ ꯀꯟꯅ ꯂꯩꯅꯥꯡ ꯑꯣꯏꯕꯗꯤ ꯑꯃꯨꯛ ꯑꯣꯏꯗꯕꯅꯣ ꯇꯧꯕꯗꯣ ꯀꯧꯗ꯭ꯔꯣ ꯑꯗꯨꯃꯥꯏꯅ
ꯇꯧꯋꯦ ꯇꯧꯋꯦ ꯑꯗꯨ ꯅꯣꯡꯗꯨ ꯇꯥꯛꯄꯗ ꯉꯥꯏ ꯑꯃꯝꯅ ꯏꯟꯊꯔꯛꯇꯣꯏꯅꯦ ꯍꯧꯖꯤꯛ ꯇꯞ ꯇꯞ ꯏꯟꯊꯔꯛꯇꯣꯏꯅꯦꯕꯀꯣ ꯑꯗꯨ ꯀꯥꯟꯗ ꯍꯧꯖꯤꯛ ꯉꯥ ꯐꯕꯁꯦ ꯌꯥꯝ ꯍꯦꯟꯗꯣꯏꯅꯦꯕ ꯑꯗꯨꯗ ꯃꯤ ꯃꯌꯥꯝꯁꯦ ꯉꯥ ꯅꯍꯥꯟꯈꯩ ꯐꯥꯅꯔꯨꯗ꯭ꯔꯒ ꯑꯃꯨꯛ ꯉꯥ ꯐꯥꯅꯩꯅ ꯃꯌꯥꯝ ꯂꯣꯏꯅ ꯀꯩꯅꯣ ꯇꯧꯅꯔ ꯂꯩꯍꯧꯏꯗꯣ ꯉꯥꯗꯣ ꯆꯥꯅꯤꯡꯉꯕꯒꯤ ꯋꯥꯕ ꯅꯠꯇꯕꯀꯣ ꯉꯥꯗꯣ
ꯍꯣꯏ ꯕꯤꯠ ꯇꯨꯅꯤꯗ ꯁꯨꯝ ꯎꯝ ꯕꯤꯠ ꯑꯃꯗꯤ ꯂꯩꯗꯅ ꯀꯣ ꯀꯩꯅꯣꯝꯃ ꯑꯩꯅ ꯀꯩꯅꯣꯝꯃ ꯁꯣꯟꯕ ꯍꯥꯏꯁꯦ ꯀꯩꯅꯣꯝꯃ ꯍꯣꯠꯅꯔꯒ ꯐꯪꯕꯗꯣ ꯈꯤꯇꯪꯗ ꯑꯣꯏꯔꯁꯨ ꯌꯥꯝꯕ ꯌꯥꯝꯗꯕ ꯑꯗꯨꯒꯤ ꯁꯨꯝ ꯅꯨꯡꯉꯥꯏꯖꯕꯗꯨꯅꯤꯗ ꯑꯗꯨ ꯏꯟ ꯊꯥꯕ ꯆꯠꯇꯣꯏꯔꯣ ꯀꯃꯥꯏꯅ ꯇꯕꯨꯅꯣ
ꯏꯟ ꯊꯥꯕꯁꯦ ꯑꯩ ꯆꯠꯂꯤ ꯆꯠꯅꯤꯡꯉꯦ ꯑꯗꯨꯒꯤ ꯃꯥꯒꯤ ꯇꯌꯥꯔꯤ ꯍꯥꯏꯒꯗ꯭ꯔꯥ ꯁꯦꯝ ꯁꯥꯕꯁꯦ ꯌꯥꯝ ꯆꯪꯉꯦꯕꯀꯣ ꯍꯪꯒꯦꯟ ꯀꯩꯀꯩꯃꯨꯛ ꯆꯪꯒꯅꯤ ꯑꯗꯒꯤ ꯏꯟꯁꯨ ꯂꯩꯇꯕꯅꯤꯅ ꯃꯤꯉꯣꯟꯗꯒꯤ ꯋꯥꯏꯕ ꯈꯣꯠꯄ ꯇꯧꯕꯁꯨ ꯑꯗꯨꯝ ꯅꯨꯡꯉꯥꯏꯇꯦꯗꯅꯀꯣ ꯑꯗꯨꯒꯤ ꯍꯥꯏꯗꯤ ꯇꯦꯛ ꯀꯥꯏꯕ ꯑꯗꯒꯤ ꯀꯩꯅꯣ ꯇꯧꯕ ꯇꯧꯕ ꯌꯥꯎꯔꯗꯤ ꯑꯃꯨꯛ ꯅꯨꯡꯉꯥꯏꯇꯕꯒꯤ ꯇꯟꯁꯨ ꯇꯟꯕ ꯑꯗꯒꯤ ꯃꯤ ꯑꯃꯅꯤ ꯃꯥꯥꯟꯅ ꯑꯩ ꯑꯃꯨꯛ ꯆꯠꯈꯔꯁꯨ ꯐꯕ ꯏꯟꯇꯒ ꯇꯧꯕ ꯈꯣꯠꯄ ꯇꯧꯕꯁꯨ ꯑꯃꯨꯛ ꯇꯟꯕꯀꯣ ꯈꯪꯗꯦꯗ ꯐꯥꯕꯗꯤ ꯌꯥꯝ ꯐꯥꯅꯤꯡꯉꯦ ꯍꯥꯏꯕꯗꯤ ꯃꯇꯝ ꯃꯇꯝꯒꯤꯀꯣ ꯑꯗꯩ ꯈꯔ ꯂꯩꯔꯗꯤ ꯑꯃꯨꯛ ꯑꯩꯈꯣꯏꯒꯤ ꯂꯧꯕꯨꯛ ꯂꯣꯝꯗ ꯑꯃꯨꯛ ꯉ ꯀꯩꯅꯣ ꯇꯧꯕꯒꯤ ꯂꯨ ꯑꯗꯨꯒꯤ ꯑꯃꯨꯛ ꯂꯥꯛꯄ ꯈꯣꯠꯄ ꯃꯌꯥꯝ ꯇꯧꯔꯅꯤ ꯑꯗꯨꯝ ꯌꯨꯝꯗ ꯂꯩꯇꯥꯥꯔꯒꯗꯤ ꯃꯇꯝ ꯃꯇꯝꯒꯤ ꯉꯥꯗꯤ ꯑꯗꯨꯝ ꯆꯥꯕꯗꯤ ꯐꯪꯉꯦꯕꯀꯣ ꯑꯗꯩ ꯑꯥ ꯃꯊꯛꯂꯣꯝꯗ ꯑꯃꯨꯛ ꯂꯩꯈꯤ ꯇꯥꯔꯒꯗꯤꯨꯛ ꯐꯪꯉꯣꯏꯗꯣꯏꯅꯦꯕ ꯍꯣꯏ ꯅꯣꯡ ꯐꯥꯗ ꯄꯨꯗꯗꯤ ꯑꯗꯨꯝ ꯌꯨꯝꯗꯒꯤ ꯄꯨꯔꯛꯄ ꯈꯣꯠꯄ ꯌꯥꯎꯋꯅ ꯄꯨꯕꯒꯤ ꯂꯝꯕꯤꯁꯦ ꯑꯃꯨꯛ ꯁꯥꯡꯕꯅꯤꯅ ꯃꯔꯛꯇ ꯀꯨꯏꯅ ꯁꯥꯡꯉꯁꯨ ꯑꯃꯨꯛ ꯄꯨꯕ ꯈꯣꯠꯄ ꯇꯧꯕꯗꯣ ꯅꯨꯡꯉꯥꯏ ꯅꯀꯣ ꯑꯗꯨꯗꯨꯒꯤꯅꯤꯗ
ꯍꯣꯏ ꯑꯗꯨꯕꯨꯗꯤꯀꯣ ꯍꯥꯏꯗꯤ ꯃꯤꯒꯤ ꯏꯟꯒꯨꯝꯕ ꯋꯥꯏꯕ ꯍꯥꯏꯁꯤꯁꯨ ꯉꯁꯥꯏꯒꯤ ꯇꯤꯛ ꯈꯣꯠꯄ ꯇꯧꯔꯒꯗꯤ ꯏꯁꯥꯒꯤ ꯁꯨ ꯂꯩꯇ꯭ꯔꯤꯉꯩꯗ ꯃꯤꯒꯤꯁꯨ ꯇꯦꯛꯄꯒꯤ ꯑꯃꯨꯛ ꯁꯤꯡꯗꯕꯁꯨ ꯌꯥꯗꯕ ꯃꯇꯥꯡ ꯁꯤꯡꯒꯅꯨꯕꯨ ꯍꯥꯏꯔꯒꯁꯨ ꯅꯨꯡꯉꯥꯏꯖꯍꯧꯗꯕꯗꯨꯀꯣ ꯑꯗꯨꯅ ꯃꯤ ꯋꯥꯏꯕꯁꯤꯕꯨꯗꯤ ꯅꯨꯡꯉꯥꯏꯇꯦ ꯍꯣꯏ ꯏꯁꯥꯒꯤ ꯂꯩꯕꯨꯗꯤ ꯁꯦꯝꯖꯤꯜꯂꯒ ꯇꯧꯕꯗꯨꯃ ꯑꯣꯏꯔꯕꯨꯗꯤ ꯌꯥꯔꯦ ꯑꯗꯒꯤ ꯍꯣꯏ ꯅꯪ ꯍꯧꯖꯤꯛ ꯍꯥꯏꯕꯗꯣ ꯁꯨꯝ ꯆꯠꯃꯤꯟꯅꯅꯕ ꯃꯤ ꯍꯥꯏꯇꯥꯔꯦꯀꯣ ꯐꯥꯔꯣꯏꯗꯕꯨ ꯍꯥꯏꯔꯁꯨ ꯑꯗꯨꯝ ꯆꯠꯃꯤꯟꯅꯕ ꯆꯠꯊꯣꯛ ꯆꯠꯁꯤꯟ ꯇꯠꯃꯤꯟꯅꯅꯕ ꯃꯤ ꯂꯩ ꯅꯨꯡꯉꯥꯏꯕꯅꯦꯕ ꯕꯤꯠꯇꯨ ꯇꯧꯒꯦ ꯈꯜꯂꯤꯉꯩꯗ ꯑꯩꯒ ꯄꯨꯟꯕ ꯃꯤ ꯑꯃꯅꯁꯨ ꯇꯧꯁꯦꯒ ꯍꯥꯏꯔꯛꯄꯗ ꯈꯪꯌꯥꯥꯡ ꯌꯥꯡꯉꯒ ꯃꯥꯏ ꯑꯣꯏꯕ ꯌꯥꯕꯗꯣ ꯑꯣꯏꯕꯅꯦꯕ ꯑꯗꯨꯃꯥꯏꯅ ꯆꯠꯃꯤꯟꯅꯅꯕ ꯃꯤꯒꯨꯝꯕ ꯂꯩꯕꯁꯦ ꯑꯗꯣ ꯑꯗꯨꯃꯁꯨ ꯂꯩꯕ ꯑꯃ ꯗꯔꯀꯥꯔ ꯑꯣꯏ ꯇꯥꯏ ꯑꯗꯨꯗꯣ ꯅꯪꯕꯨꯗꯤ ꯍꯣꯏ ꯂꯧꯒꯤꯒꯥꯕꯨꯗꯤ ꯗꯤ ꯅꯪ ꯑꯗꯨꯝ ꯃꯃꯥꯡꯗꯁꯨ ꯌꯥꯝ ꯐꯥꯗꯥꯏ ꯉꯥ ꯀꯩꯀꯥ ꯑꯗꯨꯝ ꯑꯗꯨ ꯂꯧꯗ ꯂꯥꯛꯄ ꯉꯥꯁꯤꯅ ꯀꯩꯀꯩ ꯃꯈꯜꯒꯤ ꯉꯥ ꯌꯥꯎꯔꯛꯄꯒꯦ ꯀꯃꯥꯏꯅ ꯇꯧꯒꯦ
ꯂꯧꯗ ꯂꯥꯛꯄꯁꯦ ꯑꯩꯈꯣꯏ ꯃꯇꯝ ꯃꯇꯝ ꯂꯩꯌꯦꯕꯀꯣ ꯑꯍꯥꯟꯕꯒꯤ ꯏꯁꯤꯡ ꯑꯅꯧ ꯇ ꯇꯥꯔꯛꯄ ꯀꯥꯟꯗ ꯉꯥ ꯐꯥꯗꯣꯏꯁꯦ ꯑꯩꯈꯣꯏꯒꯤ ꯃꯩꯇꯩ ꯉꯥ ꯃꯌꯥꯝꯁꯦ ꯑꯗꯨꯝ ꯉꯥꯁꯦꯀꯣ ꯀꯃꯥꯏ ꯀꯃꯥꯏꯅ ꯂꯩꯔꯤꯅꯣ ꯈꯪꯗꯦ ꯑꯩꯈꯣꯏ ꯁꯨꯝ ꯃꯤꯅ ꯐꯥꯕ ꯈꯣꯠꯄ ꯎꯕ ꯀꯥꯟꯗꯗꯤ ꯑꯩꯈꯣꯏꯒꯤ ꯂꯧꯔꯤꯒꯨꯝꯕꯁꯤꯗ ꯍꯥꯏꯗꯤ ꯃꯣꯏꯒꯤ ꯆꯐꯨ ꯆꯐꯨ ꯁꯥꯔꯒ ꯑꯗꯨꯃꯥꯏꯅ ꯂꯩꯔꯝꯕ ꯌꯥꯎꯏ ꯈꯣꯠꯂꯤ ꯑꯗꯒꯤꯗꯤ ꯑꯃꯨꯛ ꯈꯪꯗꯦ ꯑꯗꯨꯝ ꯏꯁꯤꯡꯕꯨ ꯂꯩꯔꯗꯤ ꯉꯥ ꯍꯥꯏꯁꯦ ꯉꯥꯁꯦ ꯂꯥꯏꯅꯦꯅ ꯁꯨ ꯍꯥꯏꯅꯩꯅꯦꯕꯀꯣ ꯃꯤꯅꯁꯨ ꯑꯗꯨꯝ ꯍꯦꯛꯇ ꯂꯩꯔꯝꯕꯗꯣ ꯏꯁꯤꯡꯕꯨ ꯂꯩꯔ ꯑꯗꯨꯝ ꯍꯦꯛꯇ ꯂꯩꯔꯝꯕꯗꯣ ꯑꯗꯨꯃꯥꯏꯅ ꯇꯧꯋꯦ ꯑꯗꯨꯒ ꯑꯌꯥꯝꯕ ꯑꯗꯨꯝ ꯐꯥꯏꯌꯦ ꯑꯍꯥꯟꯕ ꯇꯥꯔꯛꯄꯗꯗꯤꯀꯣ ꯐꯥꯗꯣꯏꯁꯦ ꯑꯗꯨꯝ ꯉꯥꯃꯨ ꯉꯥꯥꯆꯤꯛ ꯎꯀꯥꯕꯤ ꯑꯗꯒꯤ ꯐꯕꯧꯡ ꯉꯥ ꯁꯝ ꯑꯗꯒꯤ ꯃꯇꯝ ꯃꯔꯛ ꯃꯔꯛꯇꯁꯨ ꯑꯗꯨꯝ ꯇꯨꯡꯍꯟꯕꯤ ꯀꯩꯀꯩꯁꯨ ꯌꯥꯎꯔꯛꯑꯦꯕꯀꯣ ꯑꯗꯨꯒ ꯑꯗꯨꯝ ꯑꯗꯒꯤ ꯈꯔ ꯃꯔꯛ ꯑꯃꯁꯤꯅ ꯑꯃꯨꯀꯣ ꯉꯈꯥ ꯉꯥꯛꯇ ꯐꯥꯕ ꯃꯇꯝ ꯑꯃꯁꯨ ꯂꯩ ꯉꯥꯈꯥ ꯉꯥꯛꯇ ꯐꯥꯕꯁꯤꯅ ꯑꯃꯨꯛ ꯏꯁꯤꯡꯒꯨꯝꯕ ꯏꯔꯨ ꯆꯦꯜꯂꯛꯄꯁꯦ ꯍꯥꯏꯕꯗꯤ ꯁꯨꯝ ꯏꯁꯤꯡꯁꯦ ꯑꯗꯒꯤ ꯂꯧꯔꯤꯗ ꯑꯗꯒꯤ ꯂꯧꯕꯨꯛꯇ ꯐꯖꯅ ꯂꯩꯔꯦ ꯍꯥꯏꯕ ꯃꯇꯝꯁꯤꯅ ꯑꯃꯨꯛ ꯉꯈꯥ ꯀꯩꯀꯩꯁꯦ ꯐꯥꯗꯣꯏꯅꯦꯕꯀꯣ ꯑꯗꯣ ꯑꯍꯥꯟꯕꯗꯗꯤ ꯉꯈꯥꯁꯦ ꯁꯨꯂꯥꯞ ꯁꯨꯐꯥ ꯐꯥꯔꯣꯏꯕꯀꯣ ꯑꯗꯩ ꯐꯧꯀ ꯐꯖꯅ ꯍꯧꯔꯛꯄ ꯃꯇꯝ ꯑꯗꯒꯤ ꯏꯁꯤꯡꯒꯥꯁꯦ ꯂꯦꯡꯗꯅ ꯂꯩꯔꯛꯄ ꯃꯇꯝꯁꯦ ꯑꯁꯤꯅ ꯑꯃꯨꯛ ꯏꯔꯨ ꯆꯠꯂꯀꯥꯟꯗ ꯉꯥꯈꯥ ꯃꯌꯥꯝꯁꯦ ꯑꯃꯨꯛ ꯐꯥꯗꯣꯏꯅꯦꯕ ꯃꯇꯝ ꯃꯇꯝ ꯑꯗꯨꯝ ꯂꯩꯔꯦ
ꯑꯣ ꯀꯩꯅꯣꯒꯨꯝꯕ ꯎꯀꯥꯕꯤ ꯍꯥꯏꯐ ꯃꯥꯜꯂꯦ ꯑꯣ ꯍꯣ ꯎꯀꯥꯕꯤꯗꯤ ꯅꯪ ꯄꯟꯈ꯭ꯔ ꯃꯥꯜꯂꯦꯀꯣ ꯎꯀꯥꯕꯤ ꯅꯠꯇꯕꯅꯦ ꯑꯃ ꯀꯩꯅꯣꯒꯨꯝꯕꯗꯣ ꯂꯤꯟ ꯃꯥꯟꯕ ꯑꯃ ꯂꯩꯕꯗꯣ ꯉꯥꯄ꯭ꯔꯨꯝ ꯉꯥꯄ꯭ꯔꯨꯝꯒꯨꯝꯕꯒꯨꯝꯕꯗꯤ ꯃꯤꯔ ꯂꯛ ꯇꯕ꯭ꯔꯥ ꯀꯃꯥꯏꯅ ꯇꯧꯋꯤ ꯂꯤꯟꯒꯨꯝꯕꯗꯤ ꯑꯗꯨꯝ ꯊꯦꯡꯅꯔꯛꯇꯕ꯭ꯔꯥ
ꯉꯥꯄ꯭ꯔꯨꯝꯁꯦ ꯑꯗꯨꯝ ꯐꯥꯏꯌꯦ ꯉꯥꯄ꯭ꯔꯨꯝꯁꯦ ꯑꯗꯨꯝ ꯃꯔꯛ ꯃꯔꯛꯇ ꯑꯗꯨꯝ ꯔꯧ ꯑꯃꯒꯤ ꯃꯅꯨꯡꯗ ꯉꯥꯄꯨꯝꯁꯦ ꯌꯥꯝꯗ꯭ꯔꯕꯗ ꯇꯔꯦꯠ ꯅꯤꯄꯥꯜꯗꯤ ꯇꯔꯦꯠ ꯅꯤꯄꯥꯜ ꯅꯠꯇꯦ ꯇꯔꯥꯕꯨ ꯍꯦꯜꯂꯤꯗ ꯑꯗꯨꯨꯃꯥꯏꯅ ꯐꯥꯏꯌꯦꯕꯀꯣ ꯑꯗꯨꯗꯨꯒ ꯑꯩꯈꯣꯏꯒꯤ ꯀꯩꯅꯣꯁꯦ ꯂꯦꯟꯁꯨꯝ ꯑꯩ ꯊꯦꯡꯅꯕ ꯌꯥꯎꯈ꯭ꯔꯦ ꯍꯥꯏꯕꯗꯤ ꯃꯣꯏ ꯍꯥꯏꯗꯤ ꯑꯃꯨꯛ ꯉꯥꯒꯨꯝꯕꯁꯦ ꯉꯥꯗ ꯅꯠꯇꯦ ꯃꯣꯏꯅ ꯆꯥꯏꯁꯦ ꯉꯥꯄꯔꯨꯝ ꯀꯩꯀꯩ ꯑꯗꯗꯒꯤ ꯉꯥꯃꯨꯒꯨꯝꯕꯁꯦ ꯌꯥꯝ ꯆꯥꯏꯕꯀꯣ ꯂꯤꯟꯁꯦ ꯑꯗꯨꯅ ꯂꯤꯟ ꯑꯗꯨꯝ ꯊꯦꯡꯅꯕꯁꯨ ꯌꯥꯎꯋꯦ ꯑꯗꯨꯒ ꯑꯗꯨꯝ ꯍꯣꯏ ꯃꯔꯛ ꯃꯔꯛꯇ ꯑꯗꯨꯝ ꯍꯥꯏꯗꯤ ꯂꯧꯗ ꯂꯩꯕꯅꯤꯅ ꯑꯗꯨꯝ ꯆꯠꯄ ꯀꯥꯟꯗꯁꯨ ꯀꯤꯕꯗꯣ ꯂꯩꯔꯝꯒꯗ꯭ꯔꯥ ꯈꯣꯠꯂꯝꯒꯗ꯭ꯔꯥ ꯍꯥꯏꯗꯤ ꯃꯣꯏꯁꯨ ꯁꯥꯕꯅꯤꯅ ꯂꯧꯔꯤꯒꯨꯝꯕ ꯑꯗꯨꯝ ꯀꯥꯈꯠꯂ ꯀꯥꯈꯠꯂꯒ ꯂꯩꯕꯗꯣ ꯑꯗꯨꯃꯥꯏꯅ ꯇꯧꯕꯒꯤ ꯑꯩꯗꯣ ꯀꯤꯗꯅ ꯑꯗꯨꯝ ꯑꯩꯈꯣꯏꯒꯤ ꯆꯨꯅ ꯆꯄꯜ ꯇꯣꯡꯗꯕꯤꯗꯀꯣ ꯑꯩꯈꯣꯏꯒꯤ ꯕꯨꯠ ꯍꯥꯏꯗꯅ ꯑꯩꯈꯣꯏ ꯁꯨꯝ ꯈꯣꯡ ꯈꯔ ꯈꯣꯡꯒ ꯈꯔ ꯀꯥꯈꯠꯄꯤ ꯑꯃ ꯂꯕꯔꯒꯤ ꯆꯄꯜꯗꯣ ꯍꯥꯏꯗꯤ ꯁꯦꯟꯗꯜ ꯑꯃ ꯂꯩꯕꯗꯣ ꯑꯗꯨ ꯇꯣꯡꯉ ꯑꯗꯨꯝ ꯆꯠꯂꯦ ꯍꯥꯏꯕꯗ ꯀꯤꯖꯕꯒꯤꯀꯣ
ꯑꯗꯨꯗꯣ ꯑꯃꯒ ꯀꯤꯖꯕꯩ ꯃꯇꯥꯡꯗ ꯍꯥꯏꯔꯒ ꯀꯥꯛꯐꯩꯒꯨꯝꯕꯗꯤ ꯀꯃꯥꯏ ꯀꯃꯥꯏꯅ ꯊꯦꯡꯅꯔꯛꯇꯕ꯭ꯔꯥ ꯀꯃꯥꯏ ꯀꯃꯥꯏꯅ ꯇꯧꯈꯤꯒꯦ ꯀꯥꯐꯩꯒꯤ ꯃꯇꯥꯡꯁꯤꯗ
ꯀꯥꯐꯩ ꯁꯨꯝ ꯑꯗꯨꯝ ꯆꯤꯛꯏ ꯀꯥꯐꯩꯒꯤꯗꯤ ꯀꯩꯁꯨ ꯊꯣꯏꯗꯣꯛꯄ ꯈꯟꯗ꯭ꯔꯦꯗ ꯍꯥꯏꯕꯗꯤ ꯑꯗꯨꯝ ꯅꯣꯔꯃꯦꯜꯒꯤ ꯇꯥꯏꯞꯇ ꯑꯗꯨꯝ ꯈꯜꯂꯦꯕ ꯆꯨꯝꯅꯒꯤ ꯑꯗꯨꯝ ꯍꯥꯏꯗꯤ ꯀꯩꯁꯨ ꯌꯥꯝꯅ ꯈꯟꯖꯤꯜꯂꯨꯗꯦꯕꯀꯣ ꯑꯗꯨꯝ ꯆꯤꯛꯇꯨꯅ ꯂꯩꯔꯕ ꯄꯣꯠ ꯑꯣꯏꯕꯅꯤꯅꯅꯦ ꯑꯗꯨꯒ ꯑꯩꯅ ꯌꯥꯝ ꯀꯤꯔꯤꯁꯦ ꯑꯩꯗꯤ ꯍꯧꯖꯤꯛꯀꯤ ꯍꯥꯏꯈꯤꯕ ꯂꯤꯟꯒꯨꯝꯕꯁꯦ ꯌꯥꯝ ꯀꯤꯖꯩꯌꯦꯕ ꯍꯥꯏꯗꯤ ꯃꯤꯗꯤ ꯉꯥꯄ꯭ꯔꯨꯝ ꯐꯥꯎ ꯀꯤꯕ ꯂꯩꯕꯀꯣ ꯑꯩꯗꯤ ꯀꯥꯛꯐꯩ ꯀꯩꯀꯥꯏꯗꯤ ꯑꯗꯨꯝ ꯀꯩꯁꯨ ꯈꯟꯗꯦ ꯑꯗꯨꯝ ꯄꯥꯏꯔꯒ ꯑꯗꯨꯝ ꯀꯩꯅꯣ ꯇꯧꯔꯒ ꯀꯛꯄ ꯆꯤꯛꯄ ꯃꯌꯥꯝ ꯌꯥꯎꯋꯦ ꯍꯥꯏꯕꯗꯤ ꯅꯥꯄꯤ ꯃꯔꯛꯇ ꯆꯠꯄ ꯑꯣꯏꯕꯅꯤꯅꯀꯣ ꯑꯗꯨꯝ ꯗꯥꯛꯁꯦ ꯇꯥꯗꯣꯏꯅꯤ ꯀꯥꯛꯐꯩꯅ ꯆꯤꯛꯑꯝꯕ ꯃꯕꯨꯛꯀꯥꯁꯦ ꯊꯜꯂꯒꯀꯣ ꯂꯧꯊꯣꯛꯄ ꯀꯥꯟꯗ ꯏ ꯖꯣꯔ ꯇꯥꯛꯄꯀ ꯌꯥꯎꯋꯦꯕ ꯑꯗꯨꯝ ꯑꯗꯨꯒꯨꯝꯕꯗꯤ ꯀꯩꯁꯨ ꯊꯣꯏꯗꯣꯛꯄ ꯀꯤꯕ ꯈꯣꯠꯄ ꯂꯩꯇꯦ ꯇꯤꯟꯐꯥꯁꯨ ꯀꯤꯕꯗꯤ ꯀꯤꯗꯦ ꯑꯗꯨ ꯑꯣꯏ ꯇꯥꯔꯁꯨ ꯎꯕ ꯀꯥꯟꯗꯥ ꯃꯥꯅ ꯑꯃꯨꯛ ꯈꯔ ꯆꯥꯎꯕꯒꯤ ꯍꯩꯅꯗꯕ ꯐꯥꯎꯕꯗꯣ ꯑꯗꯨꯃꯥꯏꯅ ꯇꯧꯋꯦ ꯑꯗꯣ ꯀꯥꯛꯐꯩꯃꯛꯇꯤ ꯌꯥꯝ ꯀꯤꯕ ꯈꯣꯠꯄꯗꯤ ꯇꯧꯗꯦ
ꯑꯣ ꯑꯗꯨꯗꯣ ꯀꯥꯛꯐꯩꯗꯣ ꯍꯥꯏꯕꯗꯤ ꯍꯣꯏ ꯈꯣꯡ ꯃꯄꯥꯟꯗꯒꯨꯝꯕ ꯆꯤꯛꯈꯔꯕꯨꯗꯤ ꯈꯔ ꯐꯔꯦ ꯑꯗꯣ ꯎ ꯁꯨꯝ ꯈꯣꯡꯒꯥꯎ ꯃꯅꯨꯡꯒꯨꯝꯕꯗ ꯆꯪꯉꯛꯄ ꯌꯥꯎꯋꯤꯗꯅꯀꯣ ꯐꯩꯒꯜ ꯁ꯭ꯋꯥꯏꯒ ꯌꯧꯔꯛꯄ ꯑꯗꯨꯒꯨꯝꯕꯒꯗꯤ ꯄꯥꯈꯠꯇ꯭ꯔꯣ ꯀꯃꯥꯏꯅ ꯇꯧꯒꯦ
ꯍꯣꯏ ꯑꯗꯨꯝ ꯄꯥꯈꯠꯂꯦ ꯑꯗꯩ ꯑꯩꯈꯣꯏꯁꯨ ꯑꯗꯨꯝ ꯍꯥꯒꯠꯆꯔꯒ ꯂꯩꯗꯣꯏꯅꯦꯕ ꯃꯣꯏꯅ ꯆꯤꯛꯈꯤꯕꯁꯦ ꯀꯃꯥꯏꯅ ꯇꯧꯔꯦ ꯍꯀꯠꯖꯔ ꯑꯩꯈꯣꯏꯁꯨ ꯈꯣꯠꯅꯤꯡꯕ ꯍꯥꯏꯕꯗꯤ ꯌꯥꯝ ꯀꯟꯅ ꯈꯣꯠꯅꯤꯡꯕ ꯃꯇꯥꯡ ꯑꯃ ꯌꯥꯎꯔꯛꯄꯅꯦꯕꯀꯣ ꯑꯗꯨꯃꯥꯏꯅ ꯇꯧꯔꯕ ꯑꯣ ꯀꯥꯐꯩ ꯆꯤꯛꯑꯃꯅꯤꯅ ꯁꯨꯝ ꯈꯜꯂꯦꯕꯀꯣ ꯑꯗꯨꯝ ꯈꯣꯡꯒ꯭ꯔꯥꯎꯁꯦ ꯊꯒꯠꯂ ꯌꯦꯡꯅ ꯑꯗꯨꯝ ꯌꯥꯎꯔꯝꯃꯅꯤ ꯐꯥꯏꯀꯟ ꯐꯥꯎ ꯌꯧꯕ ꯌꯥꯎꯈ꯭ꯔꯦꯍꯦ ꯀꯥꯐꯩꯅ ꯆꯤꯛꯄꯗ ꯑꯗꯨꯝ ꯍꯥꯏꯗꯤ ꯑꯗꯨ ꯀꯩꯁꯨ ꯌꯥꯝꯅ ꯀꯤꯕ ꯈꯣꯠꯄꯒꯨꯝꯕꯗꯤ ꯇꯧꯗꯦ ꯍꯥꯏꯗꯤ ꯑꯗꯨꯝ ꯑꯩꯈꯣꯏꯁꯨ ꯑꯉꯥꯡ ꯑꯣꯏꯔꯤꯉꯩꯗꯒꯤ ꯑꯗꯨꯝ ꯈꯣꯡꯕꯥꯟꯗ ꯀꯩꯗ ꯑꯗꯨꯝ ꯉꯥ ꯐꯥꯕ ꯏꯁꯤꯠꯄ ꯈꯣꯠꯄ ꯇꯧꯔꯛꯈ꯭ꯔꯕꯅꯤꯅꯅꯦ ꯑꯗꯨꯒꯨꯝꯕꯗꯤ ꯀꯩꯁꯨ ꯀꯤꯗꯦ ꯑꯗꯨꯗꯣ ꯉꯥ ꯐꯥꯕ ꯍꯥꯏꯔꯒ ꯑꯃꯨꯛ ꯑꯩꯈꯣꯏꯒꯤ ꯉꯁꯥꯏ ꯍꯥꯏꯕꯗꯨ ꯂꯧ ꯃꯇꯝꯗ ꯉꯥ ꯐꯥꯕꯁꯦ ꯃꯇꯝ ꯑꯃ ꯂꯩꯌꯦꯕꯀꯣ ꯏꯁꯤꯡꯁꯦ ꯀꯪꯊꯔꯛꯄ ꯃꯇꯝꯁꯤꯗꯅꯦ ꯎꯀꯥꯕꯤ ꯉꯥꯃꯨꯁꯦ ꯂꯣꯏꯅ ꯁꯤꯗꯔꯛꯇꯣꯏꯅꯦꯕꯀꯣ ꯑꯗꯨꯀꯥꯟꯗꯅ ꯑꯃꯨꯛ ꯉꯥꯁꯦ ꯑꯃꯨꯛ ꯈꯪꯐꯥ ꯐꯥꯕ ꯂꯩꯌꯦ ꯍꯥꯏꯗꯤ ꯂꯧ ꯀꯪꯁꯤꯜꯂꯛꯄꯩ ꯍꯥꯏꯗꯤ ꯏꯁꯤꯡ ꯂꯩꯁꯤꯜꯂꯛꯇꯕ ꯃꯇꯝꯗꯣ ꯑꯗꯨꯀꯥꯟꯗ ꯍꯧꯖꯤꯛ ꯉꯥꯃꯨꯒ ꯎꯈꯥꯕꯤꯒꯠꯁꯦ ꯅꯒ ꯉꯥꯕꯦꯝꯃꯒ ꯃꯣꯏꯒꯨꯝꯕꯁꯦ ꯌꯥꯝ ꯐꯥꯏꯌꯦ
ꯑꯣ ꯍꯣꯏ ꯉꯥ ꯐꯥꯕꯒꯤ ꯃꯇꯥꯡꯁꯦ ꯑꯗꯨ ꯂꯨ ꯊꯨꯝꯕ ꯈꯛꯇꯪ ꯅꯠꯇꯅ ꯀꯩꯅꯣꯒꯨꯝꯕ ꯇꯧꯔꯒꯗꯤ ꯐꯥꯕ ꯌꯥꯎꯗꯕ꯭ꯔꯥ ꯈꯨꯠꯅꯒꯨꯝꯕ ꯁꯨꯝ ꯐꯥꯕ ꯂꯩꯗꯅꯀꯣ ꯈꯨꯠꯅꯒ ꯃꯈꯨꯟꯒ ꯊꯤꯔ ꯊꯤꯔꯒ ꯉꯥꯄ꯭ꯔꯨꯝꯒꯨꯝꯕ ꯑꯗꯨꯒ ꯀꯥꯗ ꯑꯗꯨꯝꯕꯗꯤ ꯇꯧꯔꯛꯇꯕ꯭ꯔꯥ ꯀꯃꯥꯏꯅ ꯇꯧꯒꯦ
ꯑꯗꯨꯃꯛꯇꯤ ꯇꯧꯗ꯭ꯔꯦ ꯍꯥꯏꯇꯥꯥꯔꯒꯗꯤ ꯑꯗꯨꯝ ꯍꯥꯏꯗꯤ ꯀꯨꯏꯅ ꯐꯥꯈꯤꯗꯕꯒꯤ ꯍꯩꯁꯨ ꯍꯩꯇ꯭ꯔꯦꯕꯀꯣ ꯑꯩꯈꯣꯏ ꯕꯥꯍꯣꯏꯗꯤ ꯑꯃꯨꯛ ꯌꯥꯝ ꯍꯩꯌꯦ ꯃꯣꯏꯗꯤ ꯈꯣꯡꯒꯨꯟꯗꯀꯀꯣ ꯈꯣꯡꯒꯨꯟꯗ ꯁꯨꯝ ꯍꯥꯏꯗꯤ ꯂꯧ ꯍꯨꯟꯕ ꯑꯗꯩ ꯂꯧ ꯄꯦꯡꯕ ꯇꯧꯕ ꯀꯥꯟꯗ ꯑꯩꯈꯣꯏꯒꯤ ꯅꯦꯠꯄ ꯀꯥꯟꯗ ꯂꯩꯕꯥꯛꯇ ꯅꯦꯠꯄ ꯀꯥꯟꯗ ꯈꯣꯡꯒꯨꯟ ꯈꯣꯡꯒꯟ ꯂꯩꯍꯧꯏꯗꯅ ꯈꯣꯡꯒꯟ ꯈꯣꯡꯒꯨꯟꯗꯩ ꯑꯗꯨꯝ ꯇꯧꯔ ꯐꯥꯕ ꯌꯥꯝ ꯍꯩꯌꯦ ꯃꯣꯏꯗꯤ ꯑꯩꯈꯣꯏꯗꯤ ꯑꯃꯨꯛ ꯑꯃꯨꯛ ꯀꯨꯝꯁꯨ ꯀꯨꯝꯃꯨꯗ꯭ꯔꯕꯅꯤꯅꯗꯤ ꯏꯁꯤꯡ ꯃꯅꯨꯡꯗ ꯂꯩꯕ ꯍꯥꯏꯁꯦ ꯀꯩꯅꯣꯁꯨ ꯈꯪꯕ ꯉꯝꯗꯕꯅꯤꯅ ꯀꯤꯕ ꯐꯥꯎꯕꯗꯣ ꯑꯗꯨꯃꯥꯏꯅ ꯇꯧꯏ ꯐꯥꯎꯕ ꯉꯝꯗꯦ ꯐꯥꯕ ꯉꯝꯗꯦ ꯑꯗꯨꯒ ꯑꯇꯣꯞꯄꯗꯤ ꯑꯗꯨꯝ ꯂꯥꯡ ꯀꯩꯀꯩ ꯊꯥꯛꯑꯒ ꯂꯩꯗꯅ ꯂꯥꯡꯁꯨꯝ ꯃꯈꯟ ꯃꯈꯜ ꯂꯩꯌꯦꯕꯀꯣ ꯆꯞ ꯃꯥꯟꯅꯗꯦꯕ ꯈꯔ ꯄꯤꯛꯄ ꯈꯔ ꯄꯧꯕ ꯈꯔ ꯄꯤꯛꯄꯗꯅ ꯑꯩꯈꯣꯏꯒꯤ ꯐꯕꯨꯡ ꯉꯥ ꯑꯗꯒꯤ ꯉꯥꯀꯤꯆꯧ ꯑꯗꯨꯃꯥꯏꯅ ꯐꯥꯗꯣꯏꯅꯦꯕꯀꯣ ꯈꯔ ꯆꯥꯎꯗꯅ ꯑꯃꯨꯛ ꯂꯩꯗꯅ ꯍꯥꯏꯗꯤ ꯎꯀꯥꯕꯤ ꯉꯥꯆꯤꯛ ꯑꯆꯧꯕꯒꯨꯝꯕ ꯑꯗꯒꯤ ꯇꯨꯡꯍꯟꯕꯤꯒꯨꯝꯕ ꯁꯨꯝ ꯍꯧꯖꯤꯛꯀꯥꯟꯒꯤ ꯃꯌꯥꯝ ꯂꯥꯛꯑꯦ ꯑꯗꯨꯃꯥꯏꯅ ꯇꯧꯋꯦ
ꯑꯗꯣ ꯀꯩꯅꯣꯒꯨꯝꯕ ꯊꯔꯣꯏꯒꯨꯝꯕ ꯀꯥꯗꯤ ꯈꯨꯟꯕ ꯆꯠꯂꯛꯇꯕꯔꯣ ꯀꯃꯥꯏꯅ ꯇꯧꯒꯦ
ꯆꯠꯂꯦ ꯍꯧꯖꯤꯛ ꯍꯧꯖꯤꯛꯁꯨ ꯌꯥꯝ ꯆꯠꯅꯕꯅꯦ ꯍꯥꯏꯗꯤ ꯏꯁꯤꯡ ꯈꯔ ꯇꯥꯈꯤꯕꯒꯤ ꯑꯅꯧꯕ ꯇꯥ ꯃ ꯇꯝ ꯆꯦꯠ ꯊꯔꯣꯏꯁꯦ ꯌꯥꯝ ꯊꯣꯛꯑꯦꯕꯀꯣ ꯍꯣꯏ ꯑꯩ ꯑꯝꯇ ꯊꯝꯒꯦꯀꯣ ꯁꯣꯝꯗ ꯑꯩ ꯊꯕꯛ ꯑꯝꯇꯪ ꯇꯧꯒꯦ ꯇꯩꯔꯦ ꯑꯃꯨꯛ ꯇꯔꯛꯀꯦꯀꯣ